ꯇꯥꯔꯕꯣ
ꯇꯥꯔ ꯇꯥꯔ ꯑꯣꯅ ꯂꯦ ꯐꯔ ꯇꯔ ꯔꯦ ꯇ ꯅꯨꯡꯉꯥꯏꯗꯤ ꯐꯩꯗꯅ ꯀꯗ ꯇ ꯗꯕꯥ
ꯆꯥ ꯂꯣꯟꯕ ꯂꯣꯏꯔꯦ ꯆꯥ ꯌꯦꯜꯂꯝꯃꯤꯅꯦ
ꯑꯩ ꯂꯩꯒꯦꯅꯦ
ꯑꯦ ꯏꯁꯅꯥꯒꯤ ꯆꯥꯊꯩ ꯀꯩꯅꯣꯅꯦ ꯍꯥꯏꯅꯤꯡꯕ ꯗꯨ ꯐꯪꯅ ꯀꯩꯅꯅ ꯇꯧꯔꯁꯨ ꯈꯟꯅꯤꯡꯝꯗꯥ ꯉꯁꯤ ꯏꯅꯤꯆꯧꯕꯤ ꯑꯩꯒꯤ ꯃꯣꯏꯒꯤ ꯐꯧ ꯍꯧꯖꯤꯛꯀꯥꯟꯗꯤ ꯍꯨꯝꯒꯤꯗꯣ ꯈꯪꯕꯩꯠꯇꯨꯝ ꯆ
ꯀꯃꯥꯏꯅꯣ
ꯈꯨꯝꯅꯕ ꯃꯦꯆꯤꯟ ꯊꯣꯛꯑꯦꯕ ꯍꯥꯏꯕꯗꯤ ꯇꯣꯉꯥꯟꯅ ꯁꯨꯝꯕꯩ ꯈꯛꯇ ꯀ ꯑꯣꯏꯅ
ꯑꯣ ꯈꯪꯉꯦ
ꯑꯗꯨꯗꯨꯒꯤ ꯃꯣꯏ ꯍꯨꯝꯗꯣꯏꯅꯦꯕ ꯍꯧꯖꯤꯛ ꯑꯗꯨꯒꯤ ꯃꯣꯏꯐꯥꯎ ꯌꯥꯝ ꯀꯟꯅ ꯍꯨꯟꯗꯣꯛꯅꯔꯤ ꯃꯉꯣꯟ ꯑꯗꯨ ꯑꯣꯏꯏꯀꯥꯟꯗ ꯆꯥ ꯊꯧꯔꯒꯦ ꯇꯧꯅꯤ
ꯃꯣꯏ ꯀꯥꯏ ꯑꯩꯈꯣꯏꯁꯨ ꯊꯟꯝꯕ꯭ꯔꯣꯈꯣꯏ ꯑꯗꯨꯗ
ꯎꯝ ꯅꯍꯥꯟ ꯄꯨꯈꯠꯂꯛꯄꯗꯣ ꯑꯩꯈꯣꯏ ꯁꯤꯒꯤꯗ ꯄꯨꯈꯠꯂꯛꯑꯦꯕ ꯃꯣꯏ ꯅꯍꯥꯟ ꯌꯩꯗꯅ ꯅꯈꯣꯏ ꯁꯤꯗ ꯄꯨꯈꯠꯂꯛꯑꯦ ꯑꯗꯨꯅ ꯍꯧꯖꯤꯛ ꯃꯣꯏ ꯍꯣꯡꯅꯕꯒꯤ ꯇꯧꯔꯤ ꯍꯣꯡꯗ꯭ꯔꯒ ꯃꯣꯏ ꯁꯣꯀꯟ ꯄꯨꯒꯦ ꯍꯥꯏꯈ꯭ꯔꯅꯤ
ꯎꯝ ꯐꯧ ꯀꯪꯕ꯭ꯔꯣ ꯃꯥꯏꯗꯨꯕ
ꯐꯥꯎꯔꯛ ꯍ ꯀꯁꯥ ꯑꯩꯈꯣꯏꯅ ꯀꯪꯕ ꯍꯦꯟꯜꯂꯤꯗ ꯃꯣꯏꯗꯣ ꯅꯍꯥꯟ ꯐꯥꯎ ꯈꯔ ꯆꯣꯠꯈ꯭ꯔ ꯃꯥꯜꯂꯦ ꯁꯤꯡꯗ ꯇꯥꯕꯩꯔꯥ ꯀꯩꯅꯣ ꯉꯧꯗꯦ
ꯎꯝ ꯑꯗꯣ ꯐꯧꯕꯗꯤ ꯈꯔꯕꯨ ꯀꯪꯉꯕ꯭ꯔꯕ ꯃꯣꯏꯗꯣ
ꯂꯝꯄꯥꯛꯀ ꯀꯩꯅꯣꯒ ꯁꯨꯃꯥꯡꯗꯗꯤ ꯀꯌꯥ ꯍꯥꯏꯗꯣꯛꯇ꯭ꯔꯦ ꯀꯩꯅꯣꯗ ꯂꯥꯛ ꯄ ꯑꯗꯨꯌꯥꯝꯃ ꯍꯩꯔꯦ
ꯎꯝ ꯂꯄꯥ ꯀꯩꯁꯨ ꯀ ꯗꯤ ꯑꯃꯨꯛ ꯍꯣꯟꯖꯤꯜꯂꯤꯔꯣ
ꯍꯣꯟꯁꯤꯟꯗ꯭ꯔꯦ ꯑꯗꯨꯝ ꯅ ꯇꯧꯔꯒ ꯗꯝꯕꯨ ꯇꯧꯔꯒ ꯊꯝꯕꯤꯗꯣ ꯉꯥꯡ ꯋꯥꯈꯣꯏ ꯊꯝꯕꯗꯣ ꯑꯗꯨꯃꯥꯏꯅ ꯊꯝꯃꯦꯕ
ꯎꯝ ꯑꯗꯨ ꯃꯟꯒꯗꯤꯦ ꯍꯨꯔ ꯍꯒꯣꯕ ꯇꯗꯦ ꯀꯀ
ꯍꯧꯗꯦ ꯍꯧꯗꯦ ꯃꯣꯏ ꯃꯤ ꯈꯪꯗꯦ ꯅꯗ ꯃꯥꯅ ꯃꯣꯏ ꯎꯝ ꯃꯇꯦꯛ ꯈꯔ ꯄꯨꯜꯂꯞ ꯁꯥꯔꯝꯕꯅꯦꯕ ꯃꯤ ꯐꯥ ꯑꯃ ꯅꯨꯡꯒꯥꯗꯗꯤ ꯁꯪꯉꯦ ꯀꯕꯅꯤ
ꯎꯝ
ꯕꯥꯔ ꯆꯝꯅꯤꯥꯏ ꯀꯣꯟꯖꯝ ꯆꯥꯔꯤ
ꯑꯗꯨꯗ ꯑꯩꯒꯤꯁꯨ ꯐꯧ ꯐꯧꯕ
ꯥꯏꯦ ꯀꯠ ꯂ ꯋꯥꯥꯏꯒꯦꯔꯦ ꯃꯣꯏꯗ ꯍꯨꯝ ꯍꯨꯝꯕꯒꯤ ꯃꯣꯏ ꯅꯍꯥꯟ ꯑꯗꯨꯝ ꯄꯨꯂꯞ ꯒ꯭ꯔꯣꯛ ꯒ꯭ꯔꯣ ꯈꯔ ꯍꯨꯝꯇꯣꯛꯈ꯭ꯔꯦꯕ
ꯎꯝ ꯎꯝ
ꯃꯣꯏ ꯅꯨꯄꯤꯈꯩ ꯇꯧꯔꯒ ꯄꯥꯝꯕꯁꯤꯡꯒ ꯑꯗꯣ ꯀꯩꯆꯧꯕꯤꯅ ꯃꯣꯏ ꯃꯤꯁꯨ ꯂꯩꯇꯕꯒ ꯃꯣꯏ ꯁꯨꯃꯥꯏꯅ ꯃꯦꯆꯤꯟ ꯂꯩꯔꯤꯉꯥꯏꯗ ꯈꯨꯝꯍꯧꯔꯒꯦꯅ ꯅ ꯇꯧ ꯏ ꯃꯥꯥꯥꯁꯦ
ꯎꯝ ꯃꯤ ꯆꯕꯣꯏ ꯐꯒꯦꯅ ꯊꯒ
ꯀꯗ ꯌꯥꯈꯩꯨꯗ꯭ꯔꯥ ꯃꯗ꯭ꯔꯥ ꯃꯥ ꯀ ꯎꯊꯣꯛ ꯃꯥꯜꯅ
ꯁꯨꯏꯅꯦ ꯑꯗꯨꯗꯤ ꯐꯗꯝ
ꯍꯦ ꯍꯦ ꯃꯣꯏ ꯃꯃꯥꯡꯒꯤꯁꯨ ꯍꯥꯟꯅ ꯑꯔꯤꯕꯗꯨ ꯌꯥꯝ ꯂꯩꯔꯤꯌꯦꯦ ꯍꯣꯏ
ꯎꯝ
ꯀꯜꯂꯤꯔ ꯇꯗꯦ ꯔꯗ
ꯇꯥꯏ ꯊꯣ ꯋꯥꯣꯏꯅ
ꯎꯊꯪꯗꯤꯦ ꯇꯥꯏꯔꯣꯏꯌꯦ ꯑꯩꯅ ꯇꯥꯏꯊꯣꯛꯗꯕꯗꯨꯗꯤ ꯄꯩꯁꯥꯁꯨ ꯄꯩꯁꯥꯁꯨ ꯐꯪꯍꯧ ꯌꯥꯏꯅ ꯍꯥꯏꯕꯗꯨꯒꯤ
ꯆꯨꯝ ꯍ ꯍꯧ ꯍꯧꯔꯛꯑꯣꯏ ꯍꯥꯏꯕ ꯂꯤꯔꯗꯤ ꯅꯠꯇ꯭ꯔꯣ
ꯎꯝꯐꯥꯎꯗꯣ ꯑꯀꯟꯕꯅꯦ ꯍꯥꯏ ꯈꯔ ꯑꯗꯨꯝ ꯀꯟ ꯊꯣꯛꯄꯤ ꯅꯠꯇꯦ ꯍꯥꯏꯕ ꯑꯗꯨꯅ ꯀꯨꯏꯅ ꯊꯝ ꯂꯛꯄꯩꯒ ꯐꯤꯕꯝ ꯀꯥꯏꯗꯣꯏꯅꯤ
ꯎꯝ ꯍꯧꯛꯄꯨꯗꯤꯤ ꯀꯩꯅꯣ ꯇꯧꯈꯤꯕꯅ ꯇꯥꯏꯊꯣꯛꯑꯒ ꯇꯥꯏꯊꯣꯛꯄꯅ ꯐꯔꯕ ꯍꯥꯟꯅ ꯑꯔꯤꯕꯗ ꯊꯣꯛꯈ꯭ꯔꯁꯨ ꯎꯝ ꯐꯈꯔ ꯑꯗꯨꯝ ꯁꯪꯗꯗ
ꯑꯗꯣ ꯎ ꯄꯥꯏꯊꯣꯏ ꯀꯨꯟ ꯆꯠꯈꯤꯕ꯭ꯔꯣ
ꯄꯥꯏꯊꯣꯏꯔꯣ ꯆꯠꯇꯌꯦ ꯁ꯭ꯀꯨꯜ ꯆꯠꯇꯦ ꯏꯕꯦꯝꯃ ꯁꯝꯃꯔ ꯚꯦꯀꯦꯁꯟ ꯊꯥꯔꯦ ꯉꯔꯥꯡ ꯉꯁꯤꯗꯒꯤ ꯊꯥꯕ ꯍꯥꯏꯗꯣꯏꯔꯥ ꯉꯔꯥꯡꯗꯒꯤꯩ ꯊꯥꯕ ꯍꯥꯏꯗꯣꯏꯔꯣ ꯉꯔꯥꯡꯗꯒꯤꯩ ꯀꯥꯗ꯭ꯔꯦ ꯖꯨꯟ ꯑꯥꯏꯇꯤꯟꯒꯤ ꯇꯒ ꯎꯝ ꯃ ꯇꯧꯒꯗꯤꯣꯏ ꯃꯥꯜꯂꯦꯕꯃ ꯇꯨꯝ ꯍꯦꯟꯒꯠꯂꯛꯄ ꯃꯃ ꯑꯩ ꯂꯥꯏꯔꯤꯛ ꯄꯥꯊꯣꯛꯑꯒꯦꯅ ꯍꯥꯏꯌꯦ
ꯄꯊꯣꯒꯦꯅꯦ ꯄꯊꯣ ꯄ ꯑꯗꯨꯗꯤ ꯊꯣꯛꯑ ꯊꯣꯛ ꯋꯥꯟꯗꯣꯛ ꯊꯣꯛꯎꯔꯣ ꯃꯥꯡꯕ ꯑꯃ ꯊꯣꯛꯑꯒꯅ ꯍꯥꯏ ꯑꯗꯨꯗꯨꯒ ꯋꯥꯟ ꯇꯧꯊ ꯑꯗꯨꯒ ꯑꯗꯨꯗꯤ ꯐꯛ ꯀꯩꯀꯥ ꯃꯣꯔꯥ ꯀꯩꯀꯥꯥꯁꯩ ꯍꯣꯟꯇꯣꯛꯄ ꯍꯧꯔꯒꯦ ꯁꯤꯅꯤ ꯗꯨ ꯑꯦ ꯑꯥꯟꯗ ꯄꯑꯦꯕ ꯏꯃꯨꯡꯗꯨꯕꯩ ꯃ ꯁꯨꯝ ꯃꯝꯃꯤꯗꯅ ꯎ ꯋꯥ ꯎ ꯍ ꯇꯨ ꯀꯧꯔ ꯀꯦꯅꯥ ꯍꯣ ꯍꯟ ꯇꯣ ꯍꯟ ꯇꯣ ꯇꯒ ꯑ ꯃꯔ ꯑꯗꯨꯒ ꯄꯨꯊꯣꯅ ꯍꯥꯏ ꯂꯥꯏꯔꯤꯛꯇꯨꯕꯨ ꯀꯗꯥꯏꯗ ꯂꯩꯈꯤꯕꯒꯦꯅ ꯑꯩꯕꯨꯨꯡ ꯉꯔꯥꯡ ꯄꯥꯏꯔꯝꯗꯥꯏꯅꯦ ꯁꯤꯅꯦꯦ ꯑꯩꯅ ꯌꯦꯡꯉꯨ ꯖꯚ ꯂꯩꯔꯝꯒꯅꯤꯅ ꯍꯥꯏꯕ ꯑꯗꯨ ꯃꯥꯁꯦ ꯍꯧꯒꯣꯝꯕ ꯀꯨꯠꯂꯝꯕ ꯆꯥꯠꯅꯤ ꯃꯥꯏ ꯐꯤꯔꯣꯝ ꯈꯔ ꯊꯝꯕꯅꯦꯕ ꯉ ꯁꯨꯔꯒ ꯑꯩꯁꯦ ꯂ ꯂꯣꯏꯁꯟ ꯗꯦꯕꯀꯥꯎꯎꯗꯅꯨ ꯋꯥ ꯑꯗꯨꯅ ꯑꯗꯨꯒ ꯀꯃꯥꯏꯅ ꯇꯧꯒꯦꯗ ꯃꯃꯥꯁꯤꯗ ꯑꯩꯒꯤ ꯐꯤꯕꯝꯁꯦ ꯍꯧꯗꯣꯡꯑ ꯀꯨꯂꯤꯁꯦ ꯀꯔꯤꯅꯣꯕ ꯅꯪꯕꯨ ꯉꯁꯥꯏꯗꯒꯤꯩ ꯇꯥꯟꯊꯣꯛꯄ ꯀꯩꯗꯧꯒꯦ ꯁꯤꯅꯤ ꯑꯅ ꯑꯩ ꯈꯪꯗꯦ ꯎ ꯍꯣꯏꯃꯦ ꯑꯩ ꯈꯪꯗꯦ ꯎꯗꯦ ꯅꯪ ꯑꯗꯨꯝ ꯎꯏꯗ ꯃ ꯑꯩ ꯇꯥꯟꯊꯣꯛꯑꯝꯃ ꯀꯩꯗꯧꯔꯛꯀꯦꯅ ꯍꯥꯏꯕ ꯃꯥꯁꯦ ꯇꯥꯟꯊꯣꯔꯛꯑꯦ ꯍꯧꯗꯣꯡꯗꯣ ꯑꯗꯨ ꯑꯗꯨ ꯎ
ꯀ ꯇ ꯀꯣꯏ ꯏ
ꯀ ꯀꯣꯅ ꯀꯨ
ꯄꯥꯕꯕꯣꯂ
ꯑ ꯄꯥꯔꯝꯃꯤꯅꯦ ꯉꯥꯏꯍꯥꯛꯇꯪ ꯃ ꯑꯦꯃ ꯑ ꯍꯥꯞ ꯍꯥꯞ ꯄꯃꯦ ꯑꯗꯨ ꯉꯥꯏꯍꯥꯛ ꯊꯪꯂ ꯑꯩꯁꯤꯁꯨ ꯋꯥꯗꯤ ꯁꯥꯟꯅꯄꯗ ꯊꯥꯡꯗꯔꯛꯑꯣ ꯁꯥꯟꯅꯔꯒꯦ ꯑꯃꯨꯛ ꯍꯥꯏꯔꯦ ꯑꯗ ꯁꯥꯟꯅꯍꯜꯂꯦ ꯑꯗꯨ ꯉꯥꯏꯥꯛꯇꯪ ꯅ ꯑꯃꯨꯛ ꯄꯥꯗ ꯌꯥꯗ꯭ꯔꯔꯤꯅꯦꯁꯨ ꯉꯥꯏꯥꯛꯇꯪꯨꯛ ꯁꯥꯟꯅꯈꯤꯔꯦ ꯑꯃꯨꯛ ꯍꯥꯏꯔꯦ ꯅꯃꯁꯀꯣ ꯥꯟꯅ ꯄꯥꯗꯨ ꯂꯣꯏꯁꯨꯀ ꯁꯥꯟꯅꯔꯣ ꯍꯥꯏꯔꯦ ꯌꯥꯗ꯭ꯔꯦ ꯀꯗꯝꯝ ꯁꯟꯅꯗꯦ ꯑꯗꯨꯒ ꯍꯧꯖꯤꯛ ꯉꯥꯏꯍꯥꯛ ꯂꯩꯅꯤꯡ ꯃꯥ ꯑꯩꯁꯨ ꯋꯥꯁꯨ ꯁꯥꯟꯅꯔꯣꯏꯒꯦ ꯏꯕꯨꯡꯉꯣꯏꯗ ꯑꯃꯝ ꯁꯥꯟꯅ ꯆꯠꯂꯒꯦ ꯑꯃꯨꯛ ꯍꯥꯏꯔꯦ ꯆꯠꯈꯔꯦ
ꯅꯨꯡꯉꯥꯏꯅ ꯍ ꯑꯗꯨꯅ ꯃꯥꯕ
ꯇꯦꯅ
ꯑꯗꯨ ꯂꯥꯏꯔꯤꯛ ꯄꯥꯔꯤ ꯀꯥꯟꯗꯨꯗ ꯍꯥꯏꯅ ꯍꯥꯏꯕꯗꯤ ꯂꯥꯏꯔꯤꯛ ꯄꯥꯔꯤꯉꯩꯗ ꯑꯃꯨꯟꯅ ꯉꯥꯏꯍꯥꯛ ꯇꯪ ꯆꯔ ꯅꯠꯇꯗꯤ ꯑꯃꯨꯛ ꯁꯥꯟꯅ ꯂꯣꯏꯔ ꯄꯥꯕ ꯑꯗꯨꯗꯤ ꯀꯟꯇꯥꯖ ꯀꯦ ꯋꯥꯅꯤ ꯅꯪ ꯉꯍꯥꯛꯇꯪ ꯋꯥꯅꯤꯡꯉꯦ ꯁꯤ ꯐꯖꯅ ꯂꯣꯏꯔ ꯄꯥꯊꯣꯛ ꯄꯣ ꯑꯗꯨꯔꯒ ꯁꯥꯟꯅꯔꯨꯔꯣꯅ ꯊꯗꯣꯛꯀꯣ
ꯎꯝ ꯑꯣ ꯑꯩꯅꯅꯦ ꯃꯥꯅꯦ ꯍꯧꯀꯄ ꯇꯖꯥꯗ ꯑꯩꯅ ꯏꯔꯨꯖꯩ ꯇꯟꯖꯥꯗꯣ ꯑꯣꯏꯈ꯭ꯔꯦꯕ
ꯑ
ꯃꯥꯁꯦ ꯀꯟ ꯀꯟꯅ ꯍꯧꯕ ꯍꯧꯥꯎ ꯄꯥꯔꯂꯝꯃꯦ ꯑ ꯑꯩꯅꯤ ꯌꯨꯖꯔꯤꯉꯩꯗ ꯄꯥꯎ ꯄꯥꯏꯅꯦ ꯎꯝ ꯎꯝ ꯉꯥꯏ ꯆꯥꯛꯈꯨꯝꯗꯒꯤ ꯄꯥꯃꯥꯗꯔꯥ ꯈꯪꯗꯦ ꯎꯝ ꯎꯝ ꯎꯝ ꯎꯝ ꯍꯥꯏꯔꯝꯃꯦ ꯑꯗꯨꯗꯨꯒ ꯍꯂꯦ ꯀꯄꯗ ꯎꯝꯁꯪ ꯑꯗꯨꯝ ꯑꯩꯅ ꯙꯗꯨꯛ ꯊꯥꯕ ꯃꯨꯛꯇ ꯄꯥꯔꯝ ꯃꯥꯜꯂꯦꯕ ꯑꯗꯨ ꯃꯇꯨꯡꯗꯒꯤꯗꯤ ꯑꯗꯣ ꯄꯥꯈꯤꯗ꯭ꯔꯗ ꯑꯉꯥꯡ ꯑꯉꯥꯏꯁꯤꯅꯦꯈꯣꯏ ꯄꯋꯥꯗ ꯑꯉꯥꯡꯈꯩꯕꯨ ꯁ꯭ꯀꯨꯜ ꯆꯠꯈꯤꯕ꯭ꯔꯣ ꯑꯉꯥꯡ ꯀꯥꯏ
ꯀꯇꯦꯔ ꯊꯃꯝꯕꯦ ꯆ ꯍꯥꯏꯔꯦ
ꯀꯀꯥ ꯇꯧꯈ꯭ꯔꯕ
ꯇꯧꯗꯦ ꯃꯣꯏꯁꯤ ꯀꯥꯔꯛꯄꯒ ꯇꯧꯒꯦ ꯍꯥꯏꯔꯛꯑꯅꯤ ꯀꯥꯔꯠ ꯌꯔꯤ ꯇꯧꯒꯦ ꯍꯥꯏꯔꯛꯅꯤ
ꯎ ꯑ
ꯑꯗꯨꯝꯕ ꯕꯣꯟ ꯌꯦꯡꯕꯩ ꯑꯗꯨꯝꯁꯨ ꯂꯣꯏꯔ ꯑꯗꯥꯏ ꯖꯒꯥꯗꯣ
ꯌꯦꯡꯅꯩ ꯍꯥꯏꯀꯣ
ꯄꯩꯁꯥ ꯊꯤꯔꯒ ꯌꯦꯡꯕ꯭ꯔꯥ ꯊꯤꯗꯕꯤ ꯌꯦꯡꯕ꯭ꯔꯥ
ꯀꯩꯅꯣ ꯄꯩꯁꯥ ꯀ ꯄꯩꯁꯥ ꯀꯅ
ꯑꯩꯣꯏ ꯕꯣꯟ ꯌꯦꯡꯅꯤꯡꯕꯅꯦꯕ ꯑꯗꯣ ꯐꯣꯟꯗ ꯌꯦꯡꯕꯗꯣ ꯄꯩꯁꯥ ꯊꯤ ꯍꯥꯏꯕ ꯇꯣꯉꯥꯟꯅ ꯣꯏ ꯏꯄꯥ ꯀꯩꯅꯣꯃꯣ ꯎꯝ ꯂꯨꯄꯥ ꯆꯅꯤꯄꯥꯥꯟ ꯑꯃꯨꯛ ꯍꯥꯏꯕ ꯀꯩꯅꯣꯝꯃꯛ ꯍꯥꯏꯅꯦ ꯏꯟꯅꯄꯤꯌꯥ ꯌꯥꯗꯕ ꯑꯗꯨꯒꯤ ꯑꯩꯁꯦ ꯌꯦꯡꯅꯤꯡꯉꯁꯨ ꯌꯦꯡꯕ ꯐꯪꯗ꯭ꯔꯦ ꯇꯧꯒꯦ
ꯀꯦꯕꯜꯗꯒꯤ ꯑꯗꯨꯝ ꯌꯦꯡꯕꯩ ꯑꯗꯨꯗ ꯀꯩꯅꯣ ꯍꯗꯒꯤ ꯑꯗꯨꯝ ꯀꯩꯅꯣ ꯖꯤꯑꯣ ꯐꯥꯏꯚꯔ ꯄꯨꯁꯟꯕꯁꯨ ꯌꯦꯡ ꯌꯥꯏ ꯀꯦꯕꯜ ꯄꯨꯁꯟꯕꯁꯨ ꯌꯦꯡꯕ ꯌꯥꯏ ꯅꯪ ꯌꯦꯡꯉꯦꯗ ꯑꯩꯗꯤ ꯏꯆꯦ ꯆꯤꯔꯥꯛꯄꯤꯤ ꯆꯠꯂꯣꯗ꯭ꯔꯥ ꯏꯆꯦ ꯄꯥꯛꯄꯤꯨ ꯆꯠꯂꯣ ꯌꯥꯗ꯭ꯔꯕ ꯌꯦꯡꯅꯤꯡꯉꯒ
ꯍꯣꯏꯗ ꯃꯣꯏꯗ ꯀꯨꯟ ꯂꯩꯕ ꯆꯥꯃꯤꯅꯅꯤ
ꯑ
ꯎꯝ ꯔ ꯍꯥꯏꯗꯤ ꯣꯣꯟ ꯄꯝꯗꯕ ꯇ ꯍꯥꯏꯗꯅ
ꯣꯂ ꯀꯌꯥꯏꯌꯦ ꯗꯦꯗ ꯌꯦꯌꯦꯗꯤꯤ
ꯍꯟꯗꯤꯛ ꯌꯥꯝ ꯀꯟꯅ ꯄꯥꯝꯖꯕ ꯑꯣꯏꯗꯦꯕ ꯃꯤꯒꯤ ꯄꯣꯠ ꯌꯥꯝ ꯉꯉꯥꯎꯕ ꯂꯩꯗꯅ
ꯑꯣ ꯃꯣꯏꯅ ꯑꯁꯨꯛ ꯑꯩꯈꯣꯏꯅ ꯋꯥꯔꯜꯗ ꯀꯞ ꯇꯧꯔꯛꯏꯁꯦ
ꯎꯝ
ꯑꯩꯈꯣꯏ ꯂꯥꯛꯇ꯭ꯔꯤꯉꯩꯗ ꯑꯩꯈꯣꯏ ꯑꯩꯈꯣꯏ ꯍꯦꯜ ꯑꯩ ꯂꯥꯛꯄꯗꯒꯤ ꯋꯥꯔꯜ ꯀꯞꯁꯦ ꯑꯅꯤꯔꯛ ꯇꯧꯔꯕꯅꯦꯕ ꯋꯥꯔꯜ ꯀꯞ ꯑꯅꯤꯔꯛ ꯇꯧꯕꯁꯦ ꯌꯦꯡꯗꯦ ꯉꯥꯏꯍꯥꯛ ꯌꯦꯡꯉꯨꯅꯦꯕ ꯀꯣ ꯑꯗꯨꯒ ꯁꯨꯝ ꯃꯥꯅ ꯌꯦꯡꯅꯤꯡꯕ ꯔꯣꯅꯥꯜꯗꯣ ꯍꯣꯏ ꯃꯦꯁꯤ ꯍꯣꯏ ꯌꯥꯎꯕ ꯇꯥꯡꯀꯛꯇ ꯀꯥꯏ ꯈꯛꯇ ꯌꯦꯡꯅꯤꯡꯅꯤꯡꯒꯗ꯭ꯔꯥ ꯅꯣꯡ ꯐꯥꯗꯣꯛꯀ ꯌꯦꯡꯉꯒꯅꯤ ꯁꯨꯡ ꯌꯦꯡꯗꯦꯕ ꯃꯥ ꯣꯜ ꯄꯥꯝꯗꯦ ꯄꯥꯝꯗꯦ ꯃꯥ ꯣꯜꯁ ꯃꯥ ꯄꯥꯝꯃꯤꯁꯦ ꯀꯔꯤꯅꯣ ꯈꯪꯗꯦ
ꯑꯗꯨ ꯄꯃꯤꯗꯤꯦ ꯀꯩꯅꯩꯅ ꯑꯩꯉ ꯍꯥꯏꯌꯣ
ꯃꯥ ꯃꯥ ꯄꯥꯝꯕꯤꯁꯦ ꯆꯥꯕ ꯌꯥꯝ ꯆꯥ ꯄꯥꯝꯖꯩ ꯃꯅꯥ ꯃꯁꯤꯡ ꯀꯣꯠ ꯀꯣꯠꯇꯅ ꯄꯥꯝꯖꯩ
ꯅꯍꯥꯟ ꯃꯥꯃꯗꯤ ꯑꯗꯨꯝ ꯅꯨꯃꯤꯠꯇꯨ ꯆꯠꯈ꯭ꯔꯕꯣ ꯅꯠꯇ꯭ꯔꯒ ꯑꯍꯤꯡ ꯂꯦꯛꯑꯝꯕ꯭ꯔꯣ
ꯃꯥꯃ꯭ꯔ ꯃꯥꯀꯦꯅ ꯇꯣꯏ ꯅꯨꯃꯤꯠꯠꯇꯨꯗ ꯑꯗꯨꯝ ꯆꯠꯈꯔꯦ ꯑꯍꯤꯡ ꯂꯦꯛꯇꯦ ꯑꯗꯨꯝ ꯆꯠꯈꯔꯦ ꯅꯨꯃꯤꯠꯇꯨꯗ ꯑꯗꯨꯝ ꯅꯣꯏꯁꯤ ꯀꯩꯅ ꯃꯤꯠꯡꯐꯥꯎ ꯆꯠꯂꯔꯣꯏꯗ꯭ꯔꯣ ꯅꯪꯕ
ꯃꯤꯠ ꯌꯦꯡꯕ ꯆꯠꯀꯦ ꯇꯧꯕꯅꯦ ꯄꯩꯁꯥꯗꯣ ꯂꯩꯇ꯭ꯔꯤꯕ ꯑꯗꯒꯤ ꯁꯤꯕꯅ ꯃꯥꯅ ꯄꯤꯅꯦ ꯑꯃꯨꯛ ꯍꯥꯏ ꯄꯤꯕꯗ ꯎꯗꯨ ꯈꯪꯗꯦ ꯄꯤꯕꯁꯨ ꯃꯥꯅ ꯄꯤꯔꯛꯇ꯭ꯔꯤ ꯄꯤꯅꯦꯗꯪ ꯍꯥꯏ ꯑꯗꯣ ꯑꯩꯅ ꯑꯃ ꯃꯤꯠ ꯌꯦꯡꯕ ꯑꯐꯕ ꯀꯗꯧ ꯀꯅꯥꯒꯅ ꯍꯥꯏꯅ ꯑꯩꯇ ꯌꯦꯡꯉꯦ
ꯀꯪꯗꯥ
ꯍꯥꯏꯛ ꯈꯔ ꯏꯁꯄꯣꯠꯀꯤ ꯑꯣꯏꯅ ꯌꯦꯡꯕ ꯌꯥꯒꯗꯧꯕ ꯎꯝ ꯑꯩꯅ ꯈꯪꯅꯤꯡꯉꯤꯁꯦ ꯍꯣꯏ ꯎꯝ ꯁꯨꯃꯥꯏꯅ ꯃꯤ ꯍꯅꯗꯩ ꯁ ꯊꯣꯛꯑꯒꯁꯨ ꯈꯤꯇꯪ ꯐꯒꯠꯄ ꯌꯥꯕꯒꯤ ꯃꯑꯣꯡꯗ ꯍꯤꯗꯥꯛꯝꯊ ꯈꯤꯇꯪ ꯇꯧꯕꯗ ꯊꯥꯕ ꯈꯣꯠꯄ ꯑꯗꯨꯗꯨꯒꯤ ꯋꯥꯐꯝꯅꯦꯕ ꯑꯩꯅ ꯈꯪꯅꯤꯡꯉꯤꯁꯦ ꯆꯨꯝꯅ ꯌꯦꯡꯕꯒꯤ ꯄꯩꯁꯥ ꯌꯦꯡꯕ ꯌꯥꯏꯗꯅꯀꯣ ꯏꯁꯄꯦꯛꯀꯤ ꯁꯤꯟꯕ ꯈꯣꯠꯄꯒꯤ ꯑꯣꯏꯔꯗꯤꯦ ꯑꯗꯣ ꯈꯪꯗꯦ ꯑꯗꯨ ꯈꯤꯇꯪ ꯏꯁꯄꯣꯔꯠ ꯏꯁꯄꯣꯔꯠꯀ ꯃꯔꯤ ꯂꯩꯅꯕꯗ ꯌꯦꯡꯕꯅ ꯐꯔꯗꯣ ꯈꯤꯇꯪ ꯍꯥꯟꯕꯗꯒꯤ ꯈꯔ ꯎꯝ ꯐꯪꯗꯔ ꯀꯩ ꯍꯥꯏꯗꯅꯣ
ꯑꯗꯨ ꯑꯗꯨꯗꯤ ꯐꯣꯟꯗ ꯊꯥꯒꯠꯄ ꯀꯩꯅꯣꯒꯤꯗ ꯈꯪꯕ꯭ꯔꯥ ꯑ ꯀꯔꯤ ꯀꯔꯤ ꯀꯥꯟꯆꯤꯄꯨꯔꯗ ꯂꯩꯕ ꯅꯥꯏꯁꯇꯣ
ꯀꯔꯤ
ꯃꯏꯁ
ꯍꯪꯗꯤ
ꯅꯥꯏꯁꯅ ꯑꯃꯗ ꯀꯣꯆꯤꯡ ꯁꯦꯟꯇꯔ ꯑꯃ ꯑꯗꯨꯒꯤꯗ ꯃꯣꯏ ꯑꯣꯗꯥꯏꯒꯤꯗ ꯍꯪꯉꯗꯤ ꯈꯪꯉꯤꯣ ꯑꯗꯨꯒ ꯅꯥꯏꯁꯀꯤ ꯃꯣꯏ ꯅꯥꯏꯁꯇ ꯇꯨꯏꯁꯟ ꯂꯧꯕ ꯂꯥꯏꯁ ꯅꯥꯏꯁꯇ ꯇ ꯇꯨꯏꯁꯟ ꯇꯧꯔꯝꯕꯅꯦꯕ ꯅꯍꯥꯟꯋꯥꯏ ꯑꯗꯣ ꯃꯥꯗꯨꯗ ꯐꯪꯉꯗꯤ ꯈꯪꯒꯅꯤ ꯈꯪꯕꯅ ꯍꯥꯏꯕꯗꯤ ꯁꯨꯝ ꯀꯃꯥꯏ ꯀꯃꯥꯏ ꯇꯧꯅꯒꯦ ꯃꯣꯏ ꯁꯨꯝ ꯀꯟꯇꯦꯛꯀ ꯇꯧꯅꯕ ꯃꯤꯗꯗꯅ ꯈꯔ ꯐꯕ ꯍꯩꯕ ꯁꯤ ꯇꯧꯁꯨ ꯌꯥꯅꯤ ꯈꯣꯠꯅ ꯈꯪ
ꯅ ꯑꯩ ꯈꯪꯅꯤꯡꯁꯤꯗꯣ
ꯑꯗꯨ ꯃꯦꯡꯒꯝ ꯌꯥ ꯊꯃꯦꯁꯤꯟ ꯇꯔꯦꯒ ꯎꯝ ꯑꯗꯨ ꯅꯪꯒꯨꯝꯍꯩ ꯀꯇꯥꯕꯕꯨ ꯃꯥꯗ ꯊꯦꯅꯍꯦ
ꯇꯥꯗꯦ ꯍꯥꯏꯕꯣꯏ ꯅꯣꯏꯕꯗ ꯂꯣꯏꯔꯦ
ꯑ
ꯆꯥꯏ ꯍꯥꯏꯕ ꯑꯩꯈꯣꯏꯒꯤꯅꯦ ꯎꯝ
ꯑ ꯀꯇꯥ ꯀꯌꯥ ꯆꯦ ꯍꯆꯥꯡ ꯆꯥꯗ꯭ꯣꯏ ꯃ ꯌꯥꯗꯕ ꯄꯨꯖꯥꯒ ꯁꯪꯒꯅ ꯍꯥꯏꯕ ꯈꯖꯤꯛꯇꯪ ꯆꯥꯡꯉꯣꯂ ꯆꯥꯎ ꯍꯥꯏꯕ
ꯑꯩ ꯅꯗ ꯋꯥꯅ ꯆꯦꯜꯂꯨꯔꯅꯤ ꯀꯤꯂꯣꯃꯤꯇꯔ ꯃꯔꯤ ꯃꯉꯥ ꯑꯗꯩꯗꯤ ꯋꯥꯔꯝꯅꯦ ꯆ ꯆꯥ ꯁꯜꯂꯅꯤ ꯄꯨꯛꯁꯦ ꯕꯤꯛ ꯊꯟꯒꯦ ꯅꯍꯥꯟꯗꯤ ꯀꯩꯅꯣꯅꯤ ꯑꯩꯁꯦ ꯂꯦꯡꯒꯣꯠꯄ ꯉꯝꯗ꯭ꯔꯕꯅꯤ ꯑꯗꯨꯅ ꯑꯃ ꯆꯥꯛ ꯑꯩꯈꯣꯏ ꯆꯥꯛ ꯇꯧꯔꯛꯄꯩꯁꯤꯦ ꯑꯩꯈꯣꯏ ꯄꯨꯛꯁꯦꯛ ꯂꯣꯟꯊꯕꯒ ꯉꯝꯗꯕꯤ ꯅꯥꯜꯂꯒ ꯅꯨꯡꯇꯤ ꯈꯠꯂ ꯂꯩꯕꯤꯗꯣ ꯑꯗꯨ ꯂꯩꯔꯝꯅꯦꯕ ꯑꯩꯗꯤ ꯑꯁ ꯑꯩꯗꯤ ꯑꯦꯁꯗꯩ ꯉꯔꯥꯡꯗꯤ ꯈꯔ ꯍꯟꯊꯔ ꯆꯥꯠꯂꯦ ꯑꯩꯅ ꯅꯠꯇ꯭ꯔꯗꯤ ꯋꯥ ꯁꯤꯔꯦ
ꯐꯁꯑꯣ ꯇꯦꯡꯀꯣꯠꯇ ꯑꯣꯜꯂꯒꯅꯦ ꯆꯥꯎꯕ ꯑꯗꯨꯗꯤ ꯁꯤꯅ ꯉꯥꯏꯁꯤꯗ ꯑꯩꯣꯏ ꯏꯆꯥꯥꯁꯤꯗꯤ ꯐꯅ ꯋꯥꯅ ꯆꯦꯜꯂꯨꯔꯁꯨ ꯆꯠꯅꯤꯡꯉꯁꯨ ꯇꯦꯡꯀꯣꯠꯇ ꯑꯣꯜꯂꯒ ꯆꯞ ꯆꯝꯥꯟꯒꯅꯤ ꯃꯥꯁꯦ ꯆꯔꯤꯁꯦ ꯁꯧꯒꯤ ꯊꯣꯡꯕ ꯍꯣꯏ ꯉꯥ ꯃꯆꯦ ꯑꯃ ꯍꯥꯞꯄꯒ ꯇꯧꯔꯦ ꯑꯗꯨꯃꯥꯏꯅ ꯉꯥꯛꯇꯅꯦ ꯍꯥꯏꯕ ꯆꯥꯔꯤꯁꯦ
ꯑꯩꯈꯣꯏꯗꯅꯣ ꯀꯅꯥ ꯀꯅꯣ ꯋꯥꯔꯤ ꯁꯥꯏꯗꯕꯨ ꯍꯪꯉꯏꯅꯣ
ꯎꯝ ꯑꯗꯨꯃꯥꯏꯅ ꯉꯥꯛꯀꯅꯦ ꯍꯥꯏ ꯅꯪꯗꯤꯨꯜꯗ ꯀꯥꯏꯗꯒꯤꯣ ꯍꯥꯏꯗꯤ ꯋꯥꯟꯁꯦ ꯂꯣꯝꯗ ꯆꯥꯛꯁꯜꯂꯛꯑꯒꯗꯤ ꯍꯦꯟꯅ ꯅꯣꯏ ꯈꯜꯂꯛꯑꯅꯦ ꯑꯃꯀ ꯇꯧꯔꯛꯑꯅꯤ ꯍꯥꯏꯕ ꯑꯗꯨꯗꯒꯤ ꯑꯃꯨ ꯀꯠꯅꯕ
ꯑꯗꯨꯗꯣ ꯑꯩꯗꯨ ꯉꯔꯥꯡꯅꯤꯥꯡ ꯅꯍꯥꯟ ꯑꯦ ꯉꯔꯥꯡ ꯅꯍꯥꯟ ꯅꯥꯟꯩꯩꯅ ꯑꯦ꯭ꯔꯦꯁꯁꯦ ꯑ ꯊꯛꯄꯗꯩ ꯆꯥꯕ ꯌꯥꯗ꯭ꯦꯔꯥ ꯅꯠꯇ꯭ꯔꯒ ꯑꯗꯨꯝ ꯄꯨꯛꯁ ꯈꯤꯇꯪ ꯆꯥꯕꯒꯅꯦ ꯁꯟꯒꯠ ꯀꯅ ꯍꯩ ꯊꯍꯥꯟꯕꯤ ꯑꯗꯨꯃꯥꯏꯅ ꯇꯧꯋꯦ ꯍꯥꯏꯕ ꯅꯠꯇ꯭ꯔꯒ ꯃꯍꯤ ꯀꯌꯥꯗꯤ ꯊꯛꯆꯟꯕꯩꯅ ꯈꯪꯗꯦꯕ
ꯋꯥꯍꯤꯗꯤꯕꯨꯗꯤ ꯊ ꯑꯣ ꯌꯥ ꯑꯗ ꯀꯅꯗꯤꯦꯁꯒꯅ